ꯍꯜꯂꯣ
ꯑꯁ ꯑꯩꯗꯤ ꯁꯝꯃꯤꯠ ꯇꯧꯕꯗꯣ ꯀꯥꯎꯔꯤꯅꯦ ꯍꯥꯏꯕ ꯁꯃꯤꯠ ꯇꯧꯔꯀꯥꯟꯗ ꯑꯃꯨꯛ ꯊꯣꯛꯑꯒꯦ ꯅꯪ ꯀꯌꯥ ꯁꯨꯔꯒꯦ ꯄꯨꯟꯅ ꯀꯣꯜ ꯃꯁꯤꯡ ꯋꯥꯎ ꯅꯥꯏꯁ ꯅꯥꯏꯁ
ꯃꯣꯏ ꯄꯩꯁꯥ ꯆꯪꯕꯗꯨ ꯀꯃꯥꯏ ꯀꯃꯥꯏꯅ ꯇꯧꯗꯣꯏꯅꯣꯕ
ꯅꯨꯃꯤꯠ ꯍꯨꯝꯅꯤꯃꯨꯛ ꯂꯩꯔ ꯆꯪꯉꯦ ꯍꯥꯏꯕꯅꯤ
ꯇꯥꯛꯁ ꯇꯥꯛꯁꯀꯤ ꯑꯣꯏꯅ ꯆꯪꯕ꯭ꯔꯕ
ꯑꯥ ꯇꯥꯛꯁ ꯇꯥꯛꯁꯀꯤ ꯆꯪꯉꯛꯇꯣꯏ ꯔꯝꯅꯤ
ꯑꯗꯨꯒ ꯑꯃ ꯅꯣꯏ ꯋꯥꯍꯪ ꯍꯥꯡꯕꯒꯤ ꯑꯃ ꯇꯧꯕꯗꯣ ꯑꯗꯨꯅ ꯀꯃꯥꯏꯅ ꯇꯧꯏꯅꯣꯕ
ꯑꯗꯨꯅ ꯇꯥꯛꯁꯇꯣ ꯀꯝꯄ꯭ꯂꯤꯠ ꯑꯣꯏꯔꯀꯥꯟꯗꯅꯦ ꯑꯗꯨꯏꯗꯣ ꯑꯩ ꯀꯨꯏꯔꯝꯅꯦ ꯄꯩꯁꯥ ꯆꯪꯉꯛꯇ꯭ꯔꯦ ꯑꯗꯨꯏꯗꯤ ꯀꯨꯏꯔꯕꯗꯨꯕꯨ ꯌꯦꯡꯉꯣ ꯊꯥ ꯑꯃ ꯍꯦꯜꯂꯦ ꯊꯥ ꯑꯃ ꯍꯦꯜꯂꯦ ꯀꯣꯏꯁꯟ ꯑꯟꯁꯔꯗꯣ
ꯑꯗꯨꯅ ꯀꯃꯥꯏꯅ ꯁꯤ ꯀꯣꯜꯁꯤ ꯅꯠꯇꯕꯤꯗ ꯑꯗꯨꯅ ꯀꯃꯥꯏꯅ ꯑꯃꯨꯛ ꯇꯧꯔꯤꯅꯣ ꯍꯥꯏꯕ
ꯑꯗꯨꯅ ꯑꯟꯁꯔꯗꫭ ꯔꯦꯀꫭꯠ ꯂꯧꯗꯣꯏꯕ
ꯑꯗꯣ ꯀꯗꯥꯏꯗ ꯆꯪꯉꯒ ꯇꯧꯒꯦ ꯍꯥꯏꯕ
ꯑꯗꯨꯗꯤ ꯃꯣꯏꯅ ꯀꯣꯠ ꯍꯥꯞꯄꯛꯀꯗꯧꯕꯅꯦ ꯑꯣꯖꯥꯅ
ꯑꯣ
ꯑꯗꯨꯒꯤꯗꯤ ꯑꯩꯅ ꯏ ꯆꯦꯕꯤꯅꯁꯨ ꯍꯥꯞ ꯄꯔ ꯁꯥꯔ ꯁꯪꯗ꯭ꯔ ꯃꯥꯜꯂꯦꯗꯤ ꯇꯨꯏꯁꯟ ꯀꯩꯀꯩ ꯇꯧ ꯂꯩꯕꯅꯤꯅ
ꯎꯝ ꯃꯥꯟꯅꯗꯦꯅꯦꯀꯣ ꯑꯗꯨꯗꯤ ꯇꯥꯛꯁꯤꯡꯁꯦ ꯑꯃꯇꯥ
ꯃꯥꯟꯅꯗꯦ ꯃꯥꯟꯅꯗꯦ ꯑꯗꯨ ꯄꯩꯁꯥ ꯆꯪꯉꯛꯇꯦ ꯍꯥꯏꯕ ꯈꯣꯏꯗꯧ ꯁꯥꯎꯅꯤꯡꯉꯦ ꯀꯨꯏꯔꯝꯅꯦ ꯍꯥꯏꯕ ꯊꯥꯝ ꯍꯦꯂꯦ ꯑꯩ ꯄꯩꯁꯁꯨ ꯌꯉꯛꯇꯦ ꯈꯣꯏꯗꯧ ꯁꯥꯎꯅꯤꯡꯉꯤ
ꯊꯤꯌꯨ ꯅꯪ ꯅꯌꯤꯟꯗꯨ ꯑꯗꯨꯝ ꯊꯤꯌꯨ ꯅꯪ
ꯋꯥꯥꯡꯉ ꯇꯧꯔꯒ
ꯁꯤꯁꯦ ꯑꯩꯈꯣꯏꯅ ꯋꯥꯔꯤ ꯁꯥꯟꯅꯕꯁꯦ ꯃꯤꯅꯔꯦꯀꯣ ꯇꯥꯊꯣꯛꯑꯒ ꯏꯊꯣꯛꯄꯒꯤ ꯇꯥꯛꯁ ꯑꯃꯁꯝꯨ ꯂꯩ ꯍꯥꯏꯌꯦ
ꯍ ꯑꯗꯨ ꯑꯗꯨꯝ ꯄꯥꯝꯃꯦ
ꯑꯗꯣ ꯏꯆꯦꯔꯕꯤꯅꯥꯅ ꯉꯍꯥꯟ ꯇꯧꯍꯧꯕꯗꯨꯅ ꯃꯣꯏꯅ ꯏꯔ ꯊꯥꯔꯛꯄꯗꯣ
ꯑꯥ
ꯑꯗꯨꯗꯣ ꯃꯥꯅ ꯀꯩꯅꯣ ꯇꯧꯗ ꯑꯣꯗꯤꯑꯣꯗ ꯐꯟꯁꯤꯗ
ꯌꯦꯝꯕꯤꯔꯣ ꯎꯝ ꯑꯁꯤꯅꯣ ꯂꯥꯛꯑꯣ ꯑꯗꯨꯃꯥꯏ ꯊꯧꯍꯧꯋꯤ ꯑꯃ ꯍꯥ
ꯅꯣꯏꯗ ꯊꯣꯡꯉꯤꯔꯣ ꯆꯥꯛ
ꯊꯣꯡꯗꯦ ꯁꯤꯗꯅꯥ ꯍꯣꯏꯗ ꯑꯥꯂꯨ ꯂꯩꯇ꯭ꯔꯕꯣ ꯍꯧꯖꯤꯛ ꯑꯂꯨ ꯍꯥ
ꯑꯥꯂꯨꯕꯨ ꯁꯤꯅ ꯀꯤꯗꯉꯩ ꯆꯥꯏ
ꯑꯂꯨꯗ ꯌꯥꯝ ꯉꯥꯎꯕ
ꯑꯂꯨꯗ ꯌꯥꯝ ꯉꯥꯎꯋꯤ ꯇꯜꯂꯦ ꯅꯪꯪꯪꯅ ꯑꯜꯂꯨꯗ ꯌꯥꯝ ꯉꯥꯎꯋꯤ
ꯇꯥꯗ꯭ꯔꯤ ꯑꯃ ꯃꯉꯥꯜꯗꯣ ꯁꯦꯡꯗꯣꯔꯛꯑꯦꯅꯦ
ꯀꯃꯥꯏꯅ
ꯈꯪꯗꯦ ꯀꯔꯤ ꯑꯣꯔꯒꯅꯥꯏꯖꯦꯁꯟꯅꯣ ꯑꯃꯨꯒ ꯌꯥꯁꯤꯟꯅꯔꯦ ꯒ꯭ꯌꯥꯟ ꯇꯥꯃꯤꯟꯅꯔꯦ ꯑꯗꯨꯒꯨꯝꯕ ꯃꯇꯨꯡꯗ ꯃꯨꯣꯏꯟꯅ ꯇꯧꯔꯣꯏ ꯈꯣꯠꯂꯣꯏ ꯀꯥꯏꯅ
ꯎꯝ ꯊꯥꯖ ꯌꯥꯕꯣ ꯑꯗꯨꯒ ꯐꯥꯈꯤꯕ ꯄꯔꯥꯕꯨ ꯑꯃꯨꯛ ꯀꯥꯎꯒꯦ
ꯑꯗꯨꯅꯤ ꯀꯁꯨꯕꯅꯤꯗꯅ ꯀꯠꯁꯨꯕ ꯑꯗꯨꯝ ꯑꫭꯏꯔꯛꯀꯅꯤ ꯃꯇꯨꯡꯗꯁꯨ
ꯏꯆꯦꯕꯂꯝꯒ ꯅꯪꯕꯨ ꯅꯆꯤꯟꯗꫭ ꯊꯤꯅꫭ ꯍꯥꯏꯕꯅꯦꯃꯤ
ꯑꯗꯨ ꯅꯠꯇ꯭ꯔꯣ ꯃꯥ ꯑꯣꯏꯔꯤꯗꯣ
ꯃꯥꯅꯤ ꯀꯟꯂꯣꯏꯌꯦ ꯆꯠꯂꯣ ꯇꯦꯡꯀꯣ ꯈꯔ ꯆꯥꯎꯕ ꯑꯃ ꯇꯧꯋꯣ
ꯄꯥꯝꯝꯕꯩꯗꯣ
ꯃꯥꯏ ꯅꯨꯄꯤꯗꯣ ꯅꯨꯡꯉꯥꯏꯇꯔꯦ ꯄꯣꯠ ꯆꯩꯦ ꯀꯌꯥꯝꯃꯩ ꯊꯥꯅꯈ꯭ꯔ ꯃꯥꯥꯟꯅꯦ
ꯎꯝ ꯅꯨꯄꯤꯗꯨꯅ ꯑꯃꯝ ꯊꯥꯗꯣꯛꯈꯤꯕꯅꯤ ꯀꯨꯟꯗꯣ ꯑꯗꯒꯤ ꯐꯣꯇꯣ ꯅꯨꯡꯉꯥꯜꯂꯒ ꯑꯃꯝ ꯊꯥꯗꯣꯛꯄ
ꯍꯣꯏ
ꯄꯦꯜꯂꯝꯃꯣꯏ ꯍꯥꯏꯕ ꯊꯝꯃꯣꯏꯗꯣ ꯃꯥꯁꯨ ꯃꯤꯅꯦ ꯍꯥꯏꯕ ꯇꯨꯃꯤꯟꯅ ꯂꯩꯖꯔꯁꯨ ꯍꯤꯡꯖꯔꯁꯨ ꯆꯥꯛ ꯆꯥꯔꯤꯕꯅꯦ ꯍꯥꯏꯕ ꯀꯒꯤ ꯀꯔꯝꯕ ꯊꯝꯃꯣꯏꯅꯤ ꯅꯨꯡꯉꯥꯏꯗꯣꯏꯅꫭ ꯁꯖꯤꯛ ꯆꯥꯕ ꯁꯟꯗꯤ ꯅꯠꯇꯦꯗꯅ ꯃꯥꯁꯨ
ꯗꯣꯟ ꯁꯟ ꯃꯄꯨ ꯑꯗꯨꯃꯥꯏꯅ ꯇꯧꯗꯦꯗ
ꯇꯧꯗꯦ ꯇꯧꯗꯦ
ꯈꯪꯗꯔꯦꯗ ꯒ꯭ꯌꯥꯟ ꯇꯥꯗ꯭ꯔꯦ ꯁꯃꯥꯖ
ꯀꯤꯔꯦ ꯀꯤꯔꯦ ꯅꯨꯄꯥ ꯑꯃꯨꯛ ꯀꯤꯕ ꯂꯥꯏ ꯂꯩꯇꯔꯦ
ꯅꯨꯄꯥꯅ ꯃꯇꯤꯔꯦꯡ ꯇꯧꯔꯦ꯫
ꯀꯩꯅꯣꯝꯗ ꯇꯧꯔ ꯂꯩ꯫
ꯏꯍꯟ ꯐꯪꯍꯜꯂꯦ ꯃꯣꯏꯅ ꯑꯩꯈꯣꯏꯕꯨ꯫
ꯀꯤꯍꯟ ꯈꯪꯍꯜꯂꯦ ꯀꯟꯅ ꯊꯥꯖꯗ꯭ꯔꯦ ꯊꯥꯖꯕꯁꯨ ꯂꯩꯇ꯭ꯔꯦ꯫
ꯅꯨꯄꯤꯗꯣ ꯃꯥꯏ ꯅꯨꯄꯤꯗꯣ ꯃꯄꯥꯗ ꯍꯜꯂꯝꯃꯅꯤꯀꯣ꯫
ꯃꯄꯥꯝꯗ ꯍꯟꯈ꯭ꯔꯕ ꯈꯪꯗꯦ꯫
ꯍꯜꯂꯝꯃꯗꯧꯕ ꯃꯥꯜꯂꯦ ꯑꯩꯗꯤ ꯫
ꯑꯗꯨ ꯔꯤꯜꯁ ꯊꯥꯒꯠꯂꯛꯄꯗꯗꯤ ꯍꯟꯗ꯭ꯔꯤꯕꯗꯤ ꯃꯥꯜꯂꯦ ꯑꯃꯨꯛꯁꯨ꯫
ꯅꯨꯄꯥ ꯑꯃꯅ ꯑꯃꯨꯛ ꯆꯥꯡꯉꯥꯄꯔꯅ ꯉꯥꯡꯉꯧꯕꯅꯦ ꯑꯗꯨ꯫
ꯇꯗꯦ꯫ ꯃꯤꯒꯤ ꯂꯥꯏꯐꯇ ꯈꯨꯠ ꯄꯪꯊꯤꯟ ꯊꯤꯡꯖꯤꯟꯕꯁꯨ ꯐꯠꯇꯦꯗ꯫
ꯅꯨꯄꯥ ꯑꯃꯅ ꯑꯃꯨꯛꯅꯦ ꯃꯣꯏꯒꯤ꯫ ꯑꯗꯣ ꯃꯣꯏ ꯃꯇꯩ ꯃꯅꯥꯎ ꯁꯤꯖꯤꯟꯅꯔꯒ ꯄ꯭ꯂꯥꯟ ꯇꯧꯔꯒ ꯊꯥꯗꯣꯔꯛꯄꯅꯦꯅ ꯌꯥꯝ ꯇꯧꯍꯧꯏ꯫
ꯑꯁ꯫
ꯍꯥꯏ
ꯄꯛꯇꯦ ꯌꯥꯝꯅ ꯑꯗꯨꯕꯨ ꯀꯔꯤ ꯄ꯭ꯂꯥꯟ ꯇꯧꯗꯣꯔꯤꯒꯦ ꯐꯖꯕ ꯏꯟꯊꯤ ꯅꯨꯡꯉꯥꯏꯕ ꯊꯕꯛꯂꯣ꯫ ꯐꯖꯕ ꯋꯥꯔꯤꯔꯕ ꯑꯗꯨꯕꯨ꯫
ꯀꯅ ꯍꯥꯏꯒꯣ
ꯑꯉꯥꯎ ꯑꯐꯩꯒꯤ ꯇꯥꯏꯞꯇ꯫
ꯑ꯫ ꯑꯗꯨ ꯅꯨꯄꯤꯗꯨꯅ ꯀꯞꯇꯅ ꯈꯣꯠꯠꯇꯅ ꯇꯧꯔꯤꯗꯨꯕꯨ ꯅꯨꯡꯉꯥꯏꯕ ꯊꯕꯛꯂꯣ ꯑꯗꯨꯕꯨ꯫
ꯑꯗꯨꯅ ꯑꯩꯁꯦ ꯐꯥꯒꯤꯔꯕꯗꯨꯕꯨ꯫
ꯑꯗꯨ ꯁꯤ ꯂꯣꯏꯒꯗꯧꯔꯦ꯫ ꯐꯥꯒꯤꯗꯧꯅ ꯄꯣꯁꯥ ꯁꯥꯟꯅꯕ ꯌꯥꯕ ꯇꯞꯥꯇ꯫ ꯑꯂꯨ ꯑꯗꯨ ꯀꯃꯥꯏꯅ ꯇꯧꯅꯤ
ꯀꯔꯤ ꯊꯣꯛꯑꯦꯅ ꯇꯧꯖꯔꯤꯅꯣ꯫
ꯒ꯭ꯌꯥꯟ ꯇꯥꯗꯦ꯫
ꯃꯤ ꯃꯌꯥꯝ ꯂꯥꯡꯕ ꯃꯐꯝꯗ ꯂꯩꯅꯨꯀꯣꯅ ꯑꯗꯨ ꯀꯣꯜ ꯋꯥꯔꯤ ꯁꯥꯟꯅꯕꯗꯣ ꯔꯤꯖꯦꯛ ꯆꯠꯀꯅꯤ ꯑꯃꯨꯛ꯫
ꯍꯣꯏ꯫
ꯃꯣꯏ ꯆꯦꯛꯀꯤꯡ ꯇꯧꯕꯗ ꯀꯩꯅꯣ ꯇꯧꯔꯗꯤ ꯃꯌꯥꯝ ꯂꯥꯡꯖꯤꯟꯕꯗꯣ ꯐꯣꯟꯅꯨꯡ꯫ ꯐꯖꯅ ꯇꯥꯕ ꯈꯣꯠꯄ ꯇꯧꯗ꯭ꯔꯗꯤ ꯔꯤꯖꯦꯛ ꯆꯠꯄꯅꯦ꯫
ꯒ꯭ꯌꯥꯟ ꯇꯥꯗꯦ ꯑꯩꯈꯣꯏ ꯃꯥ ꯃꯊꯥ ꯁꯥꯏ ꯃꯣꯏ ꯑꯗꯨꯝꯕ ꯆꯪꯗꯦ ꯑꯩꯈꯣꯏ꯫ ꯁꯦ ꯑꯩꯅ ꯑꯃ ꯀꯣꯏꯅꯔꯝꯃꯤꯕ ꯅꯨꯄꯤꯗꯨꯅꯦ ꯌꯥꯝ ꯉꯛꯏꯁꯦ ꯃꯇꯨ ꯃꯆꯥ ꯂꯩꯑꯕ ꯈꯪꯅ ꯈꯪꯅ꯫
ꯍꯣꯏ ꯅꯨꯄꯤꯗꯣ ꯅꯨꯄꯥꯗꯣ ꯍꯥꯏꯗꯤ ꯅꯨꯄꯥꯗꯣ꯫ ꯃꯆꯥ ꯂꯩꯔꯦ ꯅꯨꯄꯤ ꯂꯩꯔꯦ ꯍꯥꯏꯕꯁꯦ ꯈꯪꯗꯕ ꯀꯅꯥꯝ ꯌꯥꯎꯗ꯭ꯔꯕꯅꯦꯕ꯫
ꯃꯥꯅꯦ ꯍꯥꯏꯕ ꯑ ꯈꯪꯗꯕꯅꯦ ꯍꯥꯏꯕ ꯑꯣꯏꯗꯤ ꯐꯕ ꯈꯪꯉꯕꯅꯦꯕ ꯃꯥꯏꯗꯨꯗꯤ꯫
ꯂꯣꯏ ꯈꯪꯉꯒ ꯂꯩꯔꯕ ꯉꯥꯛꯇꯅꯦ ꯍꯥꯏꯕꯅꯤꯗ ꯑꯗꯨꯗꯕꯨ ꯀꯣꯏꯅꯕ ꯉꯝꯃꯤꯕ꯫ ꯒꯤ ꯊꯝꯃꯣꯏꯗꯣ꯫
ꯎꯝ ꯅꯨꯄꯥꯥꯏ ꯁꯛꯇꯨ ꯅꯨꯄꯤ ꯁꯛꯇꯨꯒ꯫
ꯑꯗꯨꯅꯦ ꯍꯥꯏꯁꯦ꯫
ꯇꯨꯖꯦ꯫
ꯌꯥꯝ ꯉꯥꯎꯔꯕꯅꯦꯕꯤꯗꯃꯣꯏ꯫
ꯁꯛ ꯑꯅꯤꯗꯣ꯫
ꯋꯥ꯫ ꯉꯥꯡꯁꯅꯨ ꯃꯣꯏꯗꯤ ꯉꯥꯡꯕꯗ ꯃꯇꯤꯛ ꯆꯥꯏ꯫
ꯃꯥꯅꯦ ꯅꯨꯄꯤ ꯑꯃꯗꯨꯅ ꯌꯦꯉꯣ ꯏꯁꯣꯟ ꯁꯣꯟꯖꯔꯒ꯫
ꯍꯣꯏ꯫
ꯇꯧꯆꯔꯒ ꯑꯗꯨꯝ꯫ ꯍꯥꯏꯗꯤ ꯃꯌꯨꯝꯒ ꯔꯪ ꯁꯪꯃꯤꯟꯅꯕꯩꯗꯣ ꯅꯨꯡꯁꯤꯗ꯭ꯔꯥ꯫ ꯎꯝ ꯁꯥꯎꯕꯒ
ꯑꯗꯨꯕꯨ ꯀꯣ ꯑꯗꯨ ꯀꯞꯄꯒ ꯇꯧꯔꯛꯑꯦ ꯅꯨꯡꯉꯥꯏꯔꯤꯕ ꯌꯦꯡꯉꯣ ꯑꯗꯨꯕꯣ
ꯎꯝ
ꯃꯥ ꯃꯄꯨꯟꯁꯤꯗ ꯃꯥ ꯑꯐꯕꯗꯤ ꯑꯣꯏꯔꯣꯏꯍꯦ ꯃꯥ
ꯑꯣꯏꯔꯣꯏ ꯑꯗꯨꯛ ꯌꯥꯝꯅ ꯆꯝꯅ ꯍꯤꯡꯖꯒ꯭ꯔꯕ ꯅꯨꯄꯤꯗꯣ ꯊꯝꯃꯣꯏ ꯑꯗꯨꯌꯥꯝ ꯁꯣꯛꯍꯜꯂꯤꯗꯣ ꯃꯥ
ꯑꯗꯨꯅꯦ ꯍꯥꯏꯖꯦ
ꯀꯅꯥ ꯅꯨꯡꯉꯥꯏꯗꯣꯏꯅꯣ ꯑꯩ ꯑꯣꯏꯔꯝꯃꯗꯤ ꯍꯨ ꯍꯥꯞꯄ ꯑꯗꯨꯝ ꯍꯥꯠꯇꯣꯛꯈ꯭ꯔꯗꯧꯅꯦ ꯉꯥꯅꯨ ꯑꯃ ꯌꯦꯟ ꯑꯃ ꯊꯣꯡꯕꯤꯔꯒ ꯑꯗꯨꯅꯦ ꯍꯥꯏꯁꯦ ꯍꯥꯏꯗꯤ ꯀꯦꯝ ꯈꯪꯖꯕ ꯅꯠꯇꯦꯕ ꯃꯥꯗꯤ
ꯑꯗꯨ ꯑꯗꯥ
ꯑꯗꯕꯨ ꯆꯤꯠꯇ ꯇꯧ ꯉꯝꯃꯤꯕ ꯃꯥꯒꯤ ꯊꯝꯃꯣꯏꯗꯣ
ꯍꯥꯏꯗꯤ ꯃꯥꯒꯤ ꯑꯔꯩꯕ ꯈꯔꯗꯨꯗ ꯄꯦꯟꯊꯣꯛꯅꯅꯦ ꯍꯤꯡꯉꯤꯗꯣ
ꯑꯗꯨꯅꯦ ꯍꯥꯏꯖꯦ ꯀꯥꯔ ꯑꯃ ꯊꯧꯒꯤꯕꯒꯤ ꯃꯥꯅ
ꯎꯝ ꯀꯥꯔꯒ ꯂꯩꯗꯅ ꯀꯔꯤ ꯑꯗꯤꯀꯥꯔꯅꯣꯕ ꯃꯌꯨꯝꯗꯨꯐꯥꯎ ꯐꯖꯅ ꯁꯥꯒꯦꯗꯤ ꯈꯟꯗ꯭ꯔꯒ ꯂꯩꯕꯥꯛꯀꯤ ꯌꯨꯝꯗꯁꯨ ꯁꯥꯥꯎ ꯀꯥꯂꯦꯟꯗꯒ ꯀꯌꯥꯝ ꯁꯥꯔꯝꯒꯅꯤ ꯃꯥꯏ ꯌꯨꯝꯗꯣ ꯑꯩꯗꯤ ꯑꯗꯨꯗ ꯈꯟꯕꯗ ꯇꯜꯂꯦ
ꯃꯥꯏ ꯅꯨꯄꯤꯅꯒ ꯃꯅꯤꯡ ꯀꯨꯝꯃꯤꯀꯥꯟꯗꯒ ꯁꯥꯔꯝꯒꯗꯕ ꯈꯨꯁꯥꯗꯣ ꯑꯝꯇ ꯌꯦꯡꯉꯣꯕ
ꯑꯁ ꯁꯤꯔꯝꯒꯅꯤ ꯕꯦꯝꯃ ꯑꯗꯨꯗꯤ ꯈꯟꯒꯦ ꯍꯥꯏꯗ꯭ꯔꯒ ꯃꯥꯅ ꯇꯤꯟꯗꯨꯁꯨ ꯑꯍꯟꯕ ꯑꯣꯏꯗ꯭ꯔꯦꯕ ꯈꯥꯔꯤꯗꯣ ꯑꯗꯨꯅ ꯁꯥꯔꯝꯃꯅꯦꯕ
ꯑꯗꯩ ꯌꯦꯡꯉꯣ ꯅꯨꯄꯤꯗꯨꯅ ꯑꯦ ꯊꯤ ꯐꯖꯩꯅ ꯍꯥꯏꯕ ꯋꯥꯗꯣ ꯍꯥꯏꯗꯒꯩ ꯃꯁꯤꯗꯩꯁꯤꯗꯗꯪꯒ ꯔꯪꯒ ꯍꯥꯏꯖꯟꯃꯤꯟꯅꯔꯤꯅꯦꯕ ꯑꯃꯨꯛ
ꯃꯥꯅꯦ ꯑꯗꯩ ꯇꯤꯟꯗꯨꯁꯨ ꯗꯥꯏꯅꯥ ꯀꯥꯔꯗ ꯊꯧꯗꯣꯏ ꯁꯔꯨꯛꯇꯤ ꯗꯥꯏꯅꯥ ꯗꯟꯑꯝꯇꯁꯨ ꯁꯤꯜꯂꯨ ꯅꯠꯇ꯭ꯔꯒꯅ ꯂꯩꯕꯥꯛꯀꯤ ꯌꯨꯝ ꯑꯝꯗꯁꯨ ꯁꯥꯍꯧ
ꯍꯣꯏ
ꯑꯗꯨꯁꯨ ꯇꯧꯗꯦ ꯈꯤꯇꯪ ꯄꯩꯁꯥ ꯂꯩꯔꯛꯄꯒ ꯑꯆꯥꯎꯔ ꯑꯔꯪ ꯂꯛꯖꯔꯤꯒ ꯇꯧꯗꯅ ꯊꯥꯖꯤꯜꯂꯗꯤ
ꯅꯨꯄꯤ ꯑꯅꯤ ꯊꯝꯒꯦꯒꯁꯨ ꯈꯜꯂꯤ ꯃꯥꯂꯦ ꯌꯨꯝꯗ
ꯍꯣꯏ ꯌꯦ ꯌꯨꯝꯗꯗꯨꯗ ꯃꯕꯨꯛ ꯊꯜꯂꯛꯄꯒ ꯅꯨꯄꯤ ꯑꯇꯣꯞꯄ ꯄꯥꯝꯃꯛꯏꯗꯣ ꯀꯩꯒꯤꯅꯣ ꯃꯕꯨꯛ ꯊꯟꯅ ꯆꯥꯔꯛꯄꯒ
ꯐꯨꯅꯤꯡꯉꯤ ꯌꯥꯝꯅ ꯑꯗꯨꯏ ꯅꯨꯄꯥꯗ
ꯃꯥꯥꯏ ꯏꯃꯨꯡ ꯃꯅꯨꯡꯒ ꯆꯩꯗ ꯆꯥꯥꯠꯂ ꯈꯪꯗꯦ ꯑꯗꯨꯕꯣ
ꯈꯪꯗꯦ ꯃꯔꯨꯝ ꯏꯀꯥ ꯀꯥꯔꯗꯅ ꯅꯨꯡꯁꯤꯗꯦ
ꯀꯩꯅꯣ ꯃꯔꯨꯨꯝ ꯀꯥꯕꯥꯗꯤ
ꯍꯥꯏꯗꯤ ꯏꯄꯤꯛ ꯄꯤꯛꯑꯒ ꯃꯔꯨꯝ ꯀꯥꯑꯦꯕ ꯁꯛ ꯏꯀꯥꯛ ꯀꯥꯛꯑꯦꯕ
ꯍꯣꯏ ꯃꯥꯏ ꯅꯨꯄꯤ ꯈꯜꯂ ꯃꯌꯥꯝꯅ ꯃꯥ ꯅꯨꯡꯁꯤꯕ ꯋꯥꯅꯤꯕ
ꯅ ꯃꯥꯒꯤ ꯑꯣꯏꯅꯤ ꯀꯅꯥ ꯅꯨꯡꯁꯤꯗꯣꯏꯅꯣ ꯃꯁꯛꯇꯨꯒ ꯆꯒꯠꯅꯔꯗꯅ ꯆꯒꯠꯅꯕꯅꯦ ꯑꯗꯨꯏ ꯅꯨꯄꯥ ꯗꯥꯏꯂꯣꯛ ꯋꯥꯉꯥꯡ ꯁꯉꯥꯡꯗꯒꯁꯦ
ꯋꯥ ꯉꯥꯡꯕꯗ ꯌꯥꯝ ꯆꯒꯠꯅꯔꯒ ꯎꯝ ꯎꯝ ꯎꯝ ꯅꯨꯄꯥ ꯑꯃ ꯑꯣꯏꯕꯩ ꯂꯦꯝꯗꯦ
ꯎꯝ ꯍꯧꯖꯤꯛ ꯌꯥꯝ ꯚꯥꯏꯔꯦꯜ ꯆꯠꯂꯤꯕ ꯃꯪꯗ ꯀꯩ ꯎꯔꯝꯃꯦꯕ ꯀꯩ ꯎꯔꯝꯃꯦꯕ ꯇꯧꯕꯩꯗꯣ ꯌꯥꯝ ꯍꯦꯡꯉꯣ ꯍꯦꯡꯉꯥꯟꯅꯗ꯭ꯔꯥ ꯃꯥꯏ ꯃꯑꯣꯡꯗꯣ ꯍꯩꯅꯗꯦ ꯌꯥꯝꯅ
ꯑꯗꯨꯕꯨꯗꯤ ꯑꯦ ꯑꯩ ꯀꯦꯁꯤ ꯊꯕꯛ ꯇꯧꯔꯤ ꯑꯩꯈꯣꯏ ꯁꯥꯏ
ꯎꯝ
ꯗꯗꯥꯅꯦꯁꯨ ꯑꯩꯕꯨ ꯂꯨꯅ ꯇꯧꯕꯤ ꯃꯃꯥꯅꯁꯨ ꯑꯩꯕꯨ ꯂꯨꯅ ꯇ ꯃꯤꯗ ꯃꯔꯤ ꯅꯨꯡꯁꯤ꯫
ꯁꯥꯅꯥꯖꯥꯎꯕ ꯅꯪꯗꯤ ꯃꯉꯟ ꯑꯗꯨꯃꯥꯏꯅ ꯇꯧꯅꯨꯀꯣ ꯍꯥꯏꯔ ꯆꯥꯔꯣ ꯆꯥꯔꯣ ꯅ ꯑꯃꯨꯛ ꯈꯟꯅꯕ ꯆꯥꯔꯣꯏꯗꯣ ꯑꯩꯗꯤ ꯅꯣꯛꯅꯤꯡꯒꯅ ꯑꯗꯨꯒꯤꯗꯣ ꯅꯣꯛꯅꯤꯡꯗ꯭ꯔ ꯌꯥꯝꯅ ꯑꯗꯒꯤ ꯃꯤꯝꯁ ꯀꯥꯡꯕꯨꯨꯁꯤꯁꯨ ꯀꯣꯛꯇꯤ꯫ ꯈꯨꯨꯜꯂꯤꯡꯉꯅꯤꯗ ꯉꯥꯏꯍꯥꯛ ꯉꯥꯏꯍꯥꯛꯀꯤ ꯆꯥꯟꯅ ꯆꯥꯅꯕ ꯆꯥꯖ ꯆꯥꯖ ꯑꯁ
ꯍꯣ
ꯐꯩꯕꯣ ꯌꯥꯝꯅ
ꯀꯥꯏ ꯀꯥꯏꯗꯕꯨꯔꯄꯥꯅꯣ ꯀꯨꯪꯗꯦ ꯍꯥꯏꯕꯥ
ꯑꯗꯨꯅꯦ ꯍꯥꯏꯁꯦ ꯉꯥꯏꯍꯥꯛ ꯉꯍꯥꯛ ꯆꯥꯟꯅ ꯆꯥꯅꯕꯁꯦ ꯆꯠ ꯆꯠ ꯆꯠ ꯆꯠ ꯆꯤꯡꯊꯣꯔꯛꯄꯤꯅꯦ ꯍꯦꯛꯇ ꯀꯨꯍꯑꯩ ꯑꯃꯅꯤ꯫
ꯃꯣꯏꯁꯦ ꯁꯤꯃꯥꯒ ꯅ ꯑꯃꯛ ꯊꯤꯛꯂꯝꯗꯣꯏꯅꯦꯕ
ꯑꯥ
ꯁꯤ ꯍꯥꯏꯈꯤꯕ ꯁꯤꯃꯥ ꯗꯣ ꯀꯥꯏꯅ꯫
ꯑꯗꯣ ꯌꯥꯝ ꯍꯩꯇ꯭ꯔꯣ ꯉꯥꯏꯍꯥꯛꯇꯪꯒꯤ ꯆꯥꯅ ꯆꯥꯅꯕ ꯆꯠꯅ ꯄꯨꯊꯣꯔꯛꯏꯗꯣ
ꯍ ꯍꯣꯏ ꯅꯪꯒꯤ ꯃꯤꯡꯗꯣ ꯀꯩꯕ ꯑꯃꯝꯕ ꯍꯥꯏꯕ ꯇꯧꯕꯗꯣ
ꯗꯤ ꯄꯤꯖꯥꯒꯤꯗꯣ ꯐꯅ ꯆꯤꯡꯊꯣꯔꯛꯑꯦ ꯄꯤꯖꯥ ꯐꯤꯂꯝꯒꯤꯗꯣ ꯃꯉꯥꯜꯒ ꯍꯥꯏꯖꯜꯂꯦ꯫ ꯊꯦ ꯆꯥꯟꯅꯔꯦ ꯅꯏꯋꯥꯅꯦ꯫ ꯉꯁꯤꯗꯤ ꯑꯩꯅ ꯈꯔ ꯑꯩꯅ ꯈꯔ ꯑꯃꯨꯛ ꯇꯧꯔꯛꯀꯦ꯫
ꯅꯪꯅ ꯈꯔꯥ ꯑꯃꯨꯛ ꯇꯔꯛꯀꯦ ꯫
ꯑ ꯏꯃ ꯑꯗꯨꯕꯨ ꯅꯝꯕꯔ ꯑꯃꯇꯗ ꯍꯟꯖꯤꯟ ꯍꯟꯖꯤꯟ ꯇꯧꯕꯗꯣ ꯃꯉꯥꯗ ꯍꯦꯟꯟꯅ ꯌꯥꯗꯦ ꯍꯥꯏꯗ ꯇꯔꯨꯛꯂꯒꯩꯅꯣ ꯒ꯭ꯌꯥꯅꯤ ꯇꯥꯖꯗꯦꯗ
ꯃꯤ ꯑꯇꯣꯞꯄꯁꯨ ꯂꯩꯇꯦ꯫
ꯃꯤ ꯑꯇꯣꯞꯄꯁꯨ ꯂꯩꯇꯦ ꯀꯅꯥꯗ ꯇꯥꯛꯑꯣꯅꯦ꯫
ꯎ ꯇꯣꯏꯦ꯫
ꯌꯥꯝ ꯇꯥꯗꯦ ꯑꯣꯏꯕ ꯆꯦꯔꯕꯤꯅꯥꯗ ꯑꯃꯨꯛ ꯇꯧꯁꯤꯟꯒꯦ ꯇꯥꯛꯁ ꯃꯁꯤꯡ ꯁꯨꯔꯗꯤ ꯃꯥ ꯇꯧꯔꯛ ꯍꯥꯏꯕꯅꯤ ꯇꯧꯁꯟꯒꯅꯤ ꯃꯉꯣꯟꯗ ꯑꯃꯨꯛ ꯒ꯭ꯌꯥꯟ ꯇꯥꯔꯗꯤ ꯁꯪꯁꯥꯔꯁꯦ ꯁꯪꯁꯥꯔꯁꯦ ꯌꯥꯝ ꯃꯝꯃꯦ ꯍꯟꯗꯛ ꯃꯔꯛꯁꯦ ꯃꯉꯥꯜ ꯍꯥꯏꯕ ꯅꯨꯄꯥꯗꯨꯅ ꯑꯗꯨ ꯀꯔꯝ ꯇꯧꯔꯛꯄꯗꯒꯤ
ꯃꯥ ꯊꯥꯖꯕ ꯃꯪꯍꯜꯂꯦ꯫
ꯅꯨꯄꯥ ꯍꯥꯏꯕ ꯅꯨꯄꯥꯁꯦ ꯁꯨꯛꯊꯥ ꯍꯦꯛ ꯊꯥꯖꯗ꯭ꯔꯦ ꯃꯥꯅ ꯃꯔꯝ ꯑꯣꯏꯔꯒ
ꯀꯤꯍꯜꯂꯦ ꯃꯥꯅꯦ ꯀꯤꯍꯜꯂꯦ
ꯅꯨꯄꯥꯃꯨ ꯀꯤꯕ ꯂꯥꯏꯔꯤ ꯂꯩꯇꯦ꯫
ꯑꯣ ꯊꯝꯃꯒꯦ ꯑꯗꯨꯗꯤ ꯄꯨꯡ ꯐꯥꯔꯦ꯫
ꯍꯣꯍꯣ
ꯊꯥꯃꯣ ꯊꯥꯃꯣ
ꯊꯥꯃꯣ ꯊꯥꯃꯣ